ꯍꯜꯂꯣ ꯑꯣ ꯁꯤꯁ ꯇꯥꯏ
ꯑꯣ ꯇꯥꯏꯌꯦ ꯇꯥꯏꯌꯦ
ꯍꯣ ꯁꯤꯁꯇꯔꯕꯨ ꯀꯩꯗꯧꯔꯝꯕꯅꯣ
ꯑꯩ ꯍꯧꯖꯤꯛ ꯆꯥꯛ ꯊꯣꯡꯕ ꯂꯣꯏꯔꯒ ꯂꯩꯌꯦ ꯑꯗꯨꯒꯤ
ꯑꯣ ꯁꯤ ꯁ ꯑꯗꯨ ꯄꯒꯅꯣ ꯍꯥ ꯑꯣ ꯀꯩ ꯃꯊꯦꯜ ꯊꯣꯡꯕ ꯂꯣꯏꯕꯤꯔꯒꯦ
ꯑꯜꯂꯨꯒ ꯈꯥꯃꯦꯡ ꯈꯃꯥꯡ ꯍꯣꯏ ꯈꯃꯥꯡ ꯍꯥꯏꯕ ꯃꯥꯜꯂꯦ ꯔꯦꯠ ꯀꯂꯔ ꯇꯣꯃꯦ ꯇꯣꯗꯣ ꯑꯗꯨ ꯊꯣꯡꯉꯦ ꯍꯣꯏ ꯀꯥꯡꯁꯣꯏ
ꯑꯣ ꯉꯥ ꯊꯥꯛꯄꯤꯔꯣ ꯊꯥꯛꯇꯕꯤꯔꯣꯑꯣ
ꯑꯥ ꯁꯥ ꯑꯀꯪꯕ ꯈꯔ ꯍꯞ ꯍꯞ ꯍꯥꯞꯄꯦ
ꯑꯦꯗꯤ ꯍꯥꯎꯗꯥꯎ ꯃꯥꯔꯤ ꯍꯦ
ꯑꯦ ꯅꯪꯗꯤ ꯀꯩꯗꯧꯔꯝꯃꯤꯅꯣ
ꯑꯣ ꯑꯩꯁꯨ ꯄꯣꯊꯥꯔꯝꯕꯅꯦ ꯁꯤꯁꯇ ꯊꯕꯛ ꯑꯃ ꯆꯠꯊꯣꯛꯑꯕꯒꯤ ꯋꯥꯏꯅ ꯄꯣꯊꯥꯔꯝꯕꯅꯦ ꯑꯣ ꯀꯩ ꯁꯥ ꯊꯥꯛꯏꯅꯣ ꯑꯣꯛꯁꯥꯔꯣ ꯌꯦꯟ ꯁꯥꯥꯔꯣ ꯁꯟꯁꯥꯔꯣ
ꯁꯟꯁꯥꯅꯦ
ꯑꯁ ꯑꯗꯨꯗꯤ ꯆꯥꯅꯤꯡꯉꯦ ꯏꯍꯦ
ꯍꯥꯎ ꯍꯣꯏ ꯍꯥꯎ ꯄꯛꯑꯝꯅꯦ ꯍꯣꯏ
ꯅꯪꯗꯤ ꯆꯥꯛ ꯏꯟꯁꯥꯡ ꯊꯣꯡꯕ ꯌꯥꯝ ꯍꯩꯔꯝꯗꯧ ꯃꯥꯜꯂꯦ ꯑꯗꯨꯗꯤ
ꯆꯥꯛ ꯌꯦꯟꯁꯥꯡ ꯍꯣꯏ ꯆꯥꯛ ꯏꯟꯁꯥꯡꯗꯤ ꯑꯗꯨꯝ ꯅꯨꯄꯤ ꯑꯣꯏꯅꯤꯑꯅ ꯑꯗꯨꯝ ꯊꯣꯡꯂ
ꯑꯣ ꯑꯗꯨꯗꯤ ꯑꯩ ꯁꯤꯁꯇꯔꯅ ꯊꯣꯡꯕ ꯑꯣ ꯑꯝꯇ ꯆꯥꯅꯤꯡꯈ꯭ꯔꯦꯗ
ꯆꯥꯁꯦ
ꯍꯣꯏ ꯍꯣꯏꯗ ꯅꯣꯡꯃ ꯄꯤꯛꯅꯤꯛ ꯇꯧꯔ ꯆꯠꯍꯜꯂꯣꯏꯔꯦ ꯅꯠꯇ꯭ꯔꯥ
ꯑ ꯍꯣꯏ ꯍꯣꯏ ꯅꯪꯗꯤ ꯀꯩꯗꯧꯔꯝꯃꯤꯅꯣ
ꯎꯝ ꯁꯤꯇ ꯑꯩꯁꯨ ꯄ ꯊꯥꯔꯝꯃꯤꯅꯦ ꯊꯕꯛ ꯇꯧꯔꯨꯕꯒꯤ ꯋꯥꯗꯅ ꯀꯩ ꯃꯊꯦꯜ ꯇꯧꯕꯤꯔꯒꯦ ꯉꯁꯥꯏ ꯑꯌꯨꯛꯇꯤ
ꯑꯣ ꯏꯃꯥꯅ ꯊꯣꯡꯈꯤꯕꯅꯦ ꯂꯝꯒꯤ ꯃꯅꯥ ꯑꯃ ꯂꯩꯌꯦꯕꯀꯣ ꯃꯣꯏ ꯉꯁꯥꯏ ꯌꯣꯟꯕ ꯂꯥꯛꯄ ꯁꯣꯐꯋꯦꯌꯔ ꯈꯔ ꯁꯣꯐ ꯑꯣꯏꯔꯒ ꯈꯔ ꯅꯥꯟ ꯂꯤꯛ ꯇꯧꯕꯅꯦꯕ
ꯀꯩꯅꯣꯔꯣ ꯁꯤꯁꯇꯔ ꯍꯥꯏꯁꯦ ꯆꯤꯡꯒꯨꯝꯒ ꯍꯥꯏꯕꯗꯣ ꯑꯣꯏ ꯈꯪꯕ꯭ꯔꯣ
ꯍꯣꯏ ꯑꯗꯨ ꯑꯣꯏꯗꯧꯕ
ꯥꯑꯥ ꯃꯥ ꯀꯩꯅꯣ ꯗꯣ ꯑꯥꯡ ꯑꯃ ꯄꯥꯝꯕꯤ ꯑꯉꯧꯕ꯭ꯔꯥ ꯀꯩꯅꯣ ꯕ꯭ꯔꯥꯎꯟ ꯋꯤꯁꯀ ꯍꯥꯏꯐꯦꯠ ꯑꯣꯏꯕꯗꯣ ꯋꯥꯏꯠꯀ
ꯑꯣ ꯑꯣ ꯃꯥꯒꯤ ꯃꯅꯥꯗꯣ ꯒ꯭ꯔꯤꯟꯁꯨ ꯑꯣꯏꯑꯦꯗ ꯂꯥꯏꯠ ꯒ꯭ꯔꯤꯟ ꯑꯣꯏꯔꯒ ꯑꯅꯧꯕꯅ ꯈꯔ ꯉꯥꯡꯁꯤꯜ ꯆꯪꯉꯦ
ꯑꯣ ꯑꯗꯨꯗꯤ ꯂꯥꯏꯠ ꯒ꯭ꯔꯤꯟ ꯑꯣꯏꯗꯤ ꯅꯠꯇ꯭ꯔꯦ
ꯑꯗꯨꯃꯥꯏꯅ ꯇꯧꯋꯦ ꯆꯝꯅ ꯊꯣꯡ ꯕꯁꯨ ꯍꯥꯎꯋꯦ ꯑꯗꯨꯒ ꯃꯤꯅ ꯃꯦꯠꯂꯒꯁꯨ ꯆꯥꯏ
ꯁꯤꯁꯇ꯭ꯔꯗꯤ ꯋꯥꯔꯜ ꯀꯞꯀ ꯌꯦꯡꯗ꯭ꯔꯣ ꯍꯧꯖꯤꯛ ꯍꯧꯖꯤꯛ ꯇꯧꯔꯤꯕꯁꯦ
ꯍꯣꯏ ꯑꯩ ꯌꯦꯡꯉꯦ ꯍꯣꯏ ꯑꯗꯨ ꯑꯩ ꯑꯩꯅ ꯄꯥꯝꯕ ꯈꯛꯇ ꯌꯦꯡꯉꯦ ꯃꯦꯁꯤꯒ ꯔꯣꯅꯥꯜꯗꯣ ꯈꯛꯇ ꯌꯦꯡꯉꯦ ꯑꯥꯔꯖꯦꯟꯇꯤꯅꯥꯒ ꯄ꯭ꯔꯣꯇꯨꯀꯜꯒ
ꯍꯁ ꯑꯗꯨꯗꯤ ꯃꯦꯁꯤꯗꯤ ꯃꯥꯟꯅꯔꯦ ꯀꯩꯩꯅꯣ
ꯍꯦꯍꯦꯍꯦ ꯃꯅꯥ ꯃꯅꯥꯔꯦ ꯃꯅꯥꯔꯦ
ꯑꯣ ꯁꯤꯁꯇ꯭ꯔꯗꯤ ꯀꯩꯅꯣꯒꯨꯝꯕꯗꯤ ꯌꯦꯡꯗ꯭ꯔꯣ ꯑ ꯁꯦꯔꯦꯜꯒꯨꯝꯕ ꯑꯗꯨꯝꯕꯩꯗꯤ ꯌꯦꯡꯗ꯭ꯔꯣ ꯀꯦ ꯗ꯭ꯔꯃꯥꯒꯨꯝꯕꯒꯗꯤ ꯌꯦꯡꯗ꯭ꯔꯣ
ꯑꯥ ꯌꯦꯡꯉꯦ ꯌꯥꯝ ꯌꯦꯡꯉꯦ ꯍꯧꯖꯤꯛꯁꯨ ꯑꯃ ꯌꯦꯡꯒꯦ ꯇꯧ ꯕꯅꯦ ꯉꯁꯥꯏꯗꯣ ꯑꯃ ꯗꯥꯎꯟꯂꯣꯗꯇꯤ ꯇꯧꯏ ꯃꯤꯡꯗꯣ ꯀꯔꯤ ꯍꯥꯏꯕ꯭ꯔꯥ
ꯍꯩꯁ ꯑꯗꯨꯗꯤ ꯑꯩ ꯌꯥꯝ ꯈꯪꯉꯦꯀꯣ ꯁꯤꯁꯇ꯭ꯔꯒꯤ ꯃꯔꯝꯗ
ꯅꯪꯗꯤ ꯌꯦꯡꯗ꯭ꯔꯣ
ꯍꯥꯥ
ꯅꯪꯗꯤ ꯌꯦꯡꯕ꯭ꯔꯣ ꯃꯨꯚꯤꯒꯨꯝꯕ ꯗ꯭ꯔꯃꯥꯒꯨꯝꯕ
ꯎꯝ ꯑ ꯁ ꯀꯩꯅꯣ ꯍꯥꯏꯔꯗꯤ ꯌꯥꯝ ꯔꯤꯌꯔꯂꯤ ꯍꯥꯏꯇꯥꯔꯦꯅꯦ ꯌꯥꯝ ꯇꯥꯡꯅ ꯇꯥꯡꯅ ꯌꯦꯡꯉꯦ ꯌꯥꯝ ꯇꯣꯏꯅꯗꯤ ꯌꯦꯡ ꯗ꯭ꯔꯦ
ꯑꯦ ꯊꯕꯛ ꯇꯧꯕꯒꯤ ꯃꯇꯝ ꯂꯩꯇꯕ
ꯑꯥ ꯑꯗꯨꯒꯤꯁꯨ ꯉꯥꯛꯇ ꯅꯠꯇꯦ ꯌꯥꯝ ꯁꯤꯃꯥ ꯁꯨꯝ ꯇꯣꯏꯅ ꯌꯦꯡꯖꯤꯜꯂꯒꯗꯤ ꯃꯇꯝ ꯀꯩꯅꯣꯁꯦ ꯌꯥꯝ ꯃꯥꯡꯕꯖꯤꯒꯤ ꯆꯥꯡꯁꯦ ꯁꯨꯝ ꯋꯥꯡꯈꯠꯂꯛꯄ ꯍꯥꯏ ꯇꯥꯔꯦ ꯀꯟꯇ꯭ꯔꯣꯜ ꯇꯧꯕ ꯉꯝꯕꯗꯣ ꯈꯔ ꯋꯥꯏꯌꯦꯕ ꯑꯗꯨꯅ ꯑꯥ ꯍꯣꯏ ꯑꯗꯨꯃꯥꯏꯅ ꯍꯥꯏꯒꯗ꯭ꯔꯥ ꯈꯪꯗꯦ ꯑꯩꯁꯨ ꯑꯗꯨꯃꯥꯏꯅ ꯑꯩꯁꯨ ꯌꯥꯝ ꯌꯦꯡꯉꯝꯃꯦ ꯅꯍꯥꯟꯋꯥꯏ ꯁꯤ ꯃꯃꯥꯡ ꯆꯍꯤꯗꯒꯗꯤ ꯌꯥꯝ ꯌꯦꯡꯉꯝꯃꯦ ꯀꯩꯅꯣ ꯁꯦꯔꯤꯁꯇꯒꯤ ꯈꯣꯠꯇꯒꯤ ꯌꯥꯝ ꯌꯦꯡꯉꯝꯃꯦ ꯑꯦꯃꯥꯖꯣꯟ ꯄ꯭ꯔꯥꯏꯝꯒ ꯍꯥꯞꯆꯤꯜꯂꯒ ꯑꯗꯣ ꯅꯣꯡꯃꯗꯒꯤ ꯄ꯭ꯔꯗꯛꯇꯤꯚꯤꯗ ꯁꯨꯝ ꯍꯟꯊꯔꯛꯄ ꯍꯥꯏꯇꯥꯔꯦꯅꯦ ꯍꯥꯏꯗꯤ ꯗꯤꯜꯂꯦ ꯁꯨꯝ ꯌꯥꯝꯖꯤꯜꯂꯛꯄ ꯑꯗꯨꯗꯒꯤ ꯑꯩꯁꯤ ꯍꯥꯏ ꯁꯤꯗꯤ ꯌꯥꯗ꯭ꯔꯦꯅ ꯃꯇꯝ ꯌꯥꯝ ꯃꯥꯡꯉꯦ ꯍꯥꯏꯕꯗ ꯌꯦꯡꯈꯤꯗ꯭ꯔꯦ ꯌꯥꯝ ꯇꯥꯡꯅ ꯇꯥꯡꯅ ꯕꯣ ꯕꯣꯔꯤꯡ ꯆꯨꯔꯀꯥꯟꯗꯒꯨꯝꯕ ꯌꯦꯡꯉꯦ
ꯚꯝꯗꯤꯑꯣ ꯃꯇꯝꯗꯤ ꯑꯗꯨꯝ ꯆꯠꯄꯅꯦ ꯆꯠꯄꯁꯨ ꯈꯪꯍꯧꯗꯦ ꯑꯗꯨꯒ ꯐꯔꯦꯁ ꯁꯥꯡꯕ ꯑꯩꯈꯣꯏ ꯌꯦꯡꯉꯗꯤ ꯂꯥꯏꯛ ꯑꯦꯄꯤꯁꯣꯠ ꯑꯃ ꯂꯣꯏꯔꯗꯤ ꯅꯦꯛꯁꯀꯤꯗꯣ ꯌꯥꯝ ꯀ꯭ꯌꯨꯔꯤꯌꯁ ꯑꯣꯏꯍꯟꯕꯗꯣꯕꯨ ꯑꯗꯨꯒꯤ ꯍꯦꯟꯅ ꯌꯦꯡꯕ ꯇꯧꯔꯒ ꯇꯥꯏꯝ ꯏꯁꯄꯦꯟ ꯇꯧꯕ
ꯁꯦꯔꯤꯁꯀꯤ ꯍꯧꯅꯕꯤ ꯑꯗꯨꯃꯥꯏꯅ ꯑꯗꯨꯝ ꯇꯧꯋꯦꯕ ꯑꯗꯨꯅ ꯌꯦꯡ ꯖꯤꯜꯂꯨꯔꯒ ꯂꯣꯏꯁꯤꯟꯗꯕꯁꯨ ꯑꯃꯨꯛ ꯅꯨꯡꯉꯥꯏꯇꯦꯗꯣ ꯑꯗꯨꯅ ꯍꯥꯏꯗꯤ ꯇꯨꯝꯕ ꯆꯥꯕ ꯌꯥꯝ ꯃꯇꯝ ꯀꯥꯏꯕꯗꯣ ꯑꯗꯨ ꯇꯩꯇꯟꯗꯅ ꯌꯦꯡꯒꯤꯗ꯭ꯔꯦ
ꯑꯣ
ꯁꯤꯁꯇꯔ ꯍꯣꯏꯗꯤ ꯀꯩꯅꯣꯒ ꯂꯩꯕ꯭ꯔꯣ ꯃꯐꯝ ꯐꯖꯕ ꯀꯣꯏꯔꯛꯄ ꯌꯥꯕ ꯃꯐꯝꯒ ꯂꯩꯕ꯭ꯔꯣ
ꯑꯈꯣꯏ ꯋꯥꯏꯗꯗꯤ ꯑꯈꯣꯏ ꯌꯨꯝꯐꯝ ꯈꯣꯏꯗꯤ ꯍꯥꯏꯕ ꯌꯥꯗꯦꯀꯣ ꯁꯤꯗꯣ ꯑꯗꯨꯏꯁꯦ ꯎꯝ ꯑꯈꯣꯏꯗꯗꯤ ꯑꯗꯨꯝ ꯄꯤꯛꯅꯤꯛ ꯏꯁ꯭ꯄꯣꯠ ꯔꯤꯕ꯭ꯔꯒꯨꯝꯕ ꯂꯩꯌꯦꯅꯀꯣ
ꯑꯩꯁ ꯑꯗꯨꯗꯤ ꯆꯠꯅꯤꯡꯉꯦꯍꯦ ꯑꯣ ꯀꯩꯅꯣꯒꯨꯝꯕ ꯂꯩꯕ꯭ꯔꯣ ꯑ ꯋꯥꯇ꯭ꯔꯐꯣꯜ ꯋꯥꯇꯔꯐꯣꯜꯒꯨꯝꯕꯒꯗꯤ ꯂꯩꯇ꯭ꯔꯣ ꯑꯈꯣꯏꯒꯤ ꯀꯩꯅꯣꯗꯒꯤ ꯇꯧꯕ ꯆꯤꯡ ꯈꯣꯠꯇꯒꯤ ꯆꯦꯟꯗꯔꯛ
ꯂꯩꯌꯦ ꯂꯩꯌꯦ ꯑꯃꯔ ꯑꯃꯔ ꯑꯅꯤꯔ ꯂꯩꯕꯒꯨꯝ ꯇꯧꯕꯅꯦ ꯑꯗꯨ ꯑꯩꯁꯨ ꯆꯠ ꯆꯠꯇꯤ ꯆꯠꯇ꯭ꯔꯤ ꯑꯗꯨꯕꯨ ꯅꯛꯁꯨ ꯈꯣꯏꯋꯥꯏꯗꯒꯤ ꯈꯔ ꯆꯠꯂꯒ ꯂꯩꯕꯅꯤ
ꯑꯣ ꯃꯤ ꯑꯗꯨꯝ ꯂꯥꯛꯅꯕ꯭ꯔꯣ ꯁꯤꯁꯇꯔ ꯀꯃꯥꯏ ꯇꯧꯒꯦ
ꯍꯣꯏ ꯃꯤ ꯃꯤ ꯃꯤ ꯂꯥꯛꯅꯩ ꯑꯗꯨꯝ ꯃꯤꯅ ꯄꯣꯁꯀꯨꯝꯕꯗ ꯑꯗꯨꯝ ꯑꯣꯌꯦ ꯀꯣ ꯑꯗꯨꯒꯨꯝꯕꯗ ꯆꯠꯅꯩꯌꯦ ꯍꯦ ꯍꯦ ꯑꯗꯨꯕꯨ ꯁꯤꯗ ꯂꯩ ꯇꯨꯔꯤꯁ ꯁ꯭ꯄꯣꯠꯀꯨꯝꯕꯗꯤ ꯂꯩꯇꯦ ꯑꯗꯨꯕꯨ ꯂꯥꯏꯛ ꯑꯗꯨꯝ ꯅꯣꯏ ꯑꯃ꯭ꯔꯨꯛ ꯒꯨꯝꯕ ꯔꯥꯏꯠꯀꯨꯝꯕ ꯆꯠꯅꯤꯡꯕ ꯂꯩꯅꯀꯣ
ꯑꯥ
ꯑꯗꯨꯒ ꯄꯤꯛꯅꯤꯛꯀꯨꯝꯕ ꯕꯅꯤ ꯑꯥꯏꯂꯦꯟꯒꯨꯝꯕ ꯈꯨꯗꯣ ꯀꯃꯥꯏꯅ ꯍꯥꯏꯁꯤꯔꯥ
ꯍꯥꯏꯌꯣ ꯍꯥꯏꯌꯣ ꯁꯤꯁꯇꯔꯅ ꯍꯥꯏꯅꯤꯡꯕ ꯑꯗꯨꯝ ꯃꯑꯣꯡꯗ ꯑꯗꯨꯝ ꯍꯥꯏꯌꯨ ꯀꯗꯧꯔꯒꯦ
ꯑꯣ ꯑꯩ ꯑꯁꯤꯗꯣ ꯌꯨꯁ ꯇꯧꯕꯗꯣ ꯉꯁꯤ ꯈꯛꯇ ꯑꯣꯏꯕꯀꯣ
ꯑꯥ
ꯀ꯭ꯔꯤ ꯀ꯭ꯔꯤ ꯉꯥꯡꯕ ꯌꯥꯕ꯭ꯔ ꯌꯥꯗꯕ꯭ꯔ ꯈꯪꯗꯕꯒꯤ ꯌꯥꯏꯗꯣ ꯉꯁꯥꯏ ꯏꯆꯦ ꯑꯃꯅꯗꯤ ꯀ꯭ꯔꯤ ꯀ꯭ꯔꯤꯡ
ꯑꯩ ꯍꯥꯏꯔꯛꯀꯦ ꯁꯤꯁꯇꯔ ꯁꯤ ꯀ ꯑꯣ ꯀꯦꯝꯇ ꯍꯥꯏꯕ ꯌꯥꯗꯦ ꯁꯤꯁꯇꯔꯒꯤ ꯄꯥꯔꯁꯅꯦꯜꯒꯤ ꯃꯇꯥꯡꯗ ꯀꯦꯝꯇ ꯑꯗꯨꯝ ꯍꯥꯏꯕꯤꯔꯛꯑꯅꯣ ꯑꯗꯨꯗꯤ ꯅꯪ ꯁꯤꯁꯇꯔ ꯍꯥꯏꯕ ꯌꯥꯗꯦꯅ ꯍꯥꯏꯕꯗꯣ ꯀꯣ
ꯑꯥ
ꯑꯥ ꯀꯩꯅꯣꯒꯤ ꯃꯇꯥꯡꯗ ꯑꯥ ꯈꯣꯏꯒꯤ ꯑꯥ ꯃꯣꯏꯒꯤ ꯁꯤꯒꯤ ꯄ꯭ꯂꯦꯠꯐꯣꯝꯖꯤꯒꯤ ꯃꯇꯥꯡꯗꯁꯨ ꯅꯣ ꯁꯤꯡꯒꯜ ꯋꯥꯔꯗ ꯌꯨꯁ ꯇꯧꯕ ꯌꯥꯗꯦꯕꯀꯣ ꯑꯗꯨ ꯈꯇꯪ ꯁꯤꯁꯇꯔꯅ ꯃꯦꯟꯇꯦꯟ ꯇꯧꯕꯤꯔ ꯂꯣꯏꯔꯦ ꯑꯇꯩꯗꯤ ꯑꯦꯅꯤꯊꯤꯡ ꯍꯥꯏꯅꯕ ꯌꯥꯏ ꯑꯗꯨꯒ ꯀꯩꯅꯣꯁꯨ ꯌꯥꯗꯦ ꯑꯥ ꯑꯥ ꯑꯈꯣꯏꯒꯤ ꯀꯩ ꯍꯥꯏꯅꯤ ꯔꯦꯂꯤꯖꯤꯌꯁ ꯀꯩꯀꯥ ꯑꯗꯨꯒ ꯃꯣꯏꯒꯤ ꯀꯅꯣꯒꯤ ꯃꯇꯥꯡ ꯇꯥꯡꯗ ꯑꯗꯨꯝꯕꯁꯨ ꯍꯥꯏꯅꯕ ꯌꯥꯗꯦꯕꯀꯣ ꯀꯃꯨꯅꯦꯟ ꯑꯣꯏꯕ ꯋꯥꯔꯤꯖꯨ ꯉꯥꯡꯕ ꯌꯥꯗꯦꯕꯀꯣ
ꯑꯗꯨ ꯑꯗꯨꯈꯛ ꯃꯦꯟꯇꯦꯟ ꯇꯧꯕꯤꯔ ꯂꯣꯏꯔꯦ ꯑꯗꯨꯅ ꯅꯣꯔꯃꯦꯟ ꯑꯗꯨꯝ ꯀꯅꯣ ꯀꯝꯚꯔꯖꯦꯁꯟ ꯑꯗꯨꯝ ꯁꯥꯕ ꯌꯥꯏꯌꯦꯕꯀꯣ
ꯑꯣ
ꯍꯨꯖꯤꯛꯀꯤꯗꯣ ꯅꯠꯇꯕ
ꯑꯣ ꯁꯦ ꯍꯣꯏ ꯍꯣꯏ ꯂꯩꯌꯦ ꯀꯣꯏꯕ ꯃꯐꯝꯗꯣ ꯍꯧꯖꯤꯛ ꯂꯩꯌꯦ ꯑꯗꯨꯝ ꯍꯧꯖꯤꯛ ꯕꯅꯤ ꯑꯥꯏꯂꯦꯟꯒꯨꯝꯕ ꯈꯣꯏꯗꯣ ꯑꯗꯨꯒ ꯖꯤꯛ ꯑꯃꯥꯅ ꯑꯥ ꯖꯒꯟꯗꯥꯥꯎꯟꯔꯣꯝꯗ ꯆꯪꯔꯒ ꯑꯗꯨ ꯋꯥꯇꯔꯐꯣꯜꯁꯨ ꯂꯩꯌꯦ
ꯑꯥ
ꯆꯛꯄꯤꯒꯨꯝꯕ ꯆꯛꯄꯤ ꯔꯤꯚꯔꯒꯨꯝꯕꯈꯣꯏꯁꯨ ꯂꯩꯌꯦꯅ ꯑꯩꯕꯨꯗꯤ ꯗꯨꯔꯣꯝꯗꯒꯤꯗꯤ ꯅꯠ ꯇꯦ ꯑꯗꯨꯕꯨ ꯑꯗꯨ ꯌꯧꯗ꯭ꯔꯤ ꯃꯃꯥꯡꯗ ꯂꯩꯕ ꯑꯩꯈꯣꯏꯅꯦꯕ ꯑꯗꯨꯒꯤ
ꯑꯗꯨꯝ ꯈꯪꯉꯦꯕ ꯑꯗꯨꯅ ꯖꯒꯥꯗꯨꯒꯤ ꯃꯐꯝꯒꯤ ꯀꯩꯅꯣꯖꯦꯀꯣ ꯑꯣ ꯁꯤꯁꯇꯔꯗꯤ ꯀꯅꯣꯒꯨꯝꯕꯗꯤ ꯇꯧꯗ꯭ꯔꯣ ꯑꯥ ꯑꯦꯛꯖꯥꯝꯒꯨꯝꯕꯒꯗꯤ ꯇ꯭ꯔꯥꯏ ꯇꯧꯕ꯭ꯔꯣ ꯅꯠꯇ꯭ꯔꯒ ꯇꯣꯉꯥꯟꯕ ꯑꯇꯣꯞꯄ ꯑꯣꯏꯅ ꯍꯣꯠꯅꯕ꯭ꯔꯣ
ꯑꯗꯨꯝ ꯑꯩꯁꯦ ꯀꯃꯥꯒꯨꯝꯕ ꯑꯩꯁꯦ ꯏꯌꯔꯂꯥꯏꯟꯗ ꯌꯥꯝ ꯄꯥꯝꯕꯀꯣ
ꯑ ꯌꯥꯏꯌꯦ ꯁꯤꯁꯇꯔ ꯑꯗꯨꯁꯨ ꯌꯥꯝ ꯐꯕ ꯀꯩꯅꯣꯅꯤ ꯑꯥ ꯂꯣꯁ ꯑꯗꯨꯗꯤ ꯁꯤꯁꯇꯔꯁꯦ ꯀꯅꯣꯒꯨꯝꯕ ꯈꯔ ꯍꯩꯔꯝꯗꯧ ꯃꯥꯜꯂꯦ ꯍꯣꯁꯄꯤꯇꯥꯂꯤꯇꯤꯒꯤ ꯃꯇꯥꯡ ꯀꯃꯨꯅꯤꯀꯦꯁꯟ ꯁ꯭ꯀꯤꯜꯗꯤ ꯑꯗꯨꯝ ꯈꯔ ꯂꯤꯡꯉꯝꯗꯧ ꯃꯥꯜꯂꯦ
ꯂꯤꯡꯕ꯭ꯔꯥ ꯂꯤꯡꯗꯕ꯭ꯔꯥ ꯑꯩ ꯉꯥꯡꯕꯗꯣ ꯂꯣꯏꯅ ꯂꯩꯇꯔ ꯂꯩꯔꯤꯁꯦ
ꯑꯦ ꯍꯦ ꯍꯦ ꯑꯗꯨꯕꯨꯗꯤ ꯁꯤꯁꯇꯔ ꯄ꯭ꯔꯦꯛꯇꯤꯁ ꯇꯧꯔꯒ ꯑꯗꯨꯝ ꯍꯩꯔꯛꯀꯅꯤꯗ ꯑꯗꯨꯗꯤ ꯃꯤ ꯈꯨꯗꯤꯡꯃꯛ ꯍꯩꯔꯒ ꯄꯣꯛꯄꯗꯤ ꯅꯠꯇꯦꯗꯅ
ꯍꯣꯏ ꯅꯪꯗꯤ ꯀꯨꯏꯈ꯭ꯔꯒꯩ ꯇꯧꯕ ꯃꯥꯜꯂꯦ ꯁꯤ ꯌꯨꯁ ꯇꯧꯕꯁꯦ ꯉꯣ
ꯑꯥ ꯍꯣꯏ ꯀꯨꯏꯔꯦ ꯑꯗꯣ ꯀꯅꯣꯃꯨꯛ ꯁꯨꯔꯦ ꯍꯥꯏꯇꯥꯔꯦ ꯇꯨ ꯋꯥꯟ ꯇꯨ ꯋꯥꯟ ꯋꯤꯛ ꯇꯨ ꯋꯤꯛ ꯑꯃꯥꯏꯅꯗꯤ ꯁꯨꯔꯦ ꯑꯗꯨꯃꯥꯏꯅ ꯑꯣꯏ
ꯍꯣꯏ ꯁꯤꯁꯇꯔ ꯀꯩꯅꯣꯗꯤ ꯇꯧꯗ꯭ꯔꯤꯕꯣ ꯖꯣꯕꯒꯤ ꯏꯟꯇꯔꯚꯤꯌꯨꯒꯨꯝꯕꯗꯤ ꯐꯝꯗ꯭ꯔꯤꯕꯣ ꯃꯣꯏꯒꯤ ꯏꯌꯔꯂꯥꯏꯟꯒꯨꯝꯕ ꯑꯗꯨꯝꯕꯒꯤ ꯃꯇꯥꯡꯗ
ꯅꯍꯥꯟꯃꯨꯛ ꯍꯣꯇꯦꯜ ꯃꯦꯅꯦꯖꯃꯦꯟ ꯑꯃꯕꯨꯗꯤ ꯑꯩ ꯇ꯭ꯔꯥꯏ ꯇꯧꯔꯝꯃꯦ ꯑꯗꯨ ꯈꯜꯂꯒ ꯏꯄꯥꯍꯣꯏꯅ ꯈꯔ ꯌꯥꯗꯕ ꯃꯨꯝꯕꯥꯏꯗ ꯆꯠꯅꯤꯡꯉꯥꯏꯕꯧꯀꯣ
ꯑꯥ
ꯑꯗꯨꯗꯣ ꯌꯥꯗꯕ ꯃꯣꯏꯅ ꯈꯔ ꯇꯟꯕ ꯍꯣꯇꯦꯜ ꯃꯦꯅꯦꯖꯃꯦꯟꯖꯦ ꯀ꯭ꯔꯤ ꯀ꯭ꯔꯤ ꯋꯩꯩ ꯋꯥꯊꯤ ꯋꯥꯔꯝ ꯉꯥꯡꯕꯒꯤ ꯇꯣꯛꯈ꯭ꯔꯦ ꯑꯗꯨꯒꯤ ꯑꯗꯨꯗꯤ ꯆꯠ ꯇꯕꯤꯗ
ꯍꯣꯠ ꯑꯠꯆꯥ ꯑꯆꯥ
ꯐꯪꯔꯒ ꯆꯠꯇ꯭ꯔꯦ
ꯑꯣ ꯑ ꯁꯤꯁꯇꯔ ꯍꯨꯖꯤꯛꯁꯦ ꯀꯅꯣꯒꯨꯝꯕꯗꯤ ꯇꯧꯗꯕ꯭ꯔꯥ ꯐ꯭ꯔꯟ ꯑꯣꯐꯤꯁꯀꯨꯝꯕꯒꯗꯤ ꯄꯥꯝꯗꯕ꯭ꯔꯥ
ꯐꯔꯃꯥꯁꯤ
ꯐ꯭ꯔꯟ ꯑꯣꯐꯤꯁ ꯑꯣꯐꯤꯁ ꯀꯩꯅꯣꯗꯣ ꯐ꯭ꯔꯟ ꯗꯦꯛꯁꯀꯤ ꯐꯝꯕꯗꯣ
ꯎꯝ ꯀꯔꯝꯕ ꯋꯥꯏ ꯀꯔꯝꯕꯒꯤ ꯃꯑꯣꯡꯗꯔ ꯍꯥꯏꯕꯗꯤ ꯍꯣꯏ
ꯔꯤꯁꯦꯞꯁꯅꯤꯁꯀꯨꯝꯕ ꯍꯥꯏ ꯔꯤꯁꯦꯞꯁꯅꯤꯁꯀꯨꯝꯕ ꯍꯥꯏꯇꯥꯔꯦꯀꯣ ꯁꯤꯁꯇꯔ ꯍꯥꯏꯗꯤ ꯑꯈꯣꯏꯒꯤ ꯀꯩꯅꯣ ꯃꯤ ꯑꯃ ꯂꯥꯛꯄ ꯀꯥꯟꯗ ꯒꯦꯁ ꯑꯃ ꯂꯥꯛꯄꯗ ꯒ꯭ꯔꯤꯠ ꯇꯧꯕ ꯍꯥꯏꯒꯗ꯭ꯔꯥ ꯋꯦꯜꯀꯝ ꯇꯧꯕ ꯍꯥꯏꯒꯗ꯭ꯔꯥ ꯇꯧꯕꯗꯣ ꯑꯦ ꯃꯦ ꯑꯥꯏ ꯍꯦꯜꯞ ꯌꯨꯒ ꯍꯥꯏꯔꯒ ꯃꯃꯥꯡꯗ ꯂꯩꯕꯗꯣ
ꯍꯣ ꯍꯣꯏ
ꯑꯗꯨꯝꯕꯗꯤ ꯑꯗꯨꯝ ꯑꯗꯨꯁꯨ ꯑꯗꯨꯒꯨꯝꯕꯗꯤ ꯄꯥꯝ ꯏꯟꯇꯔꯦꯁ ꯑꯣꯏꯗꯕ꯭ꯔꯥ
ꯏꯟꯇ꯭ꯔꯦꯁꯇꯤ ꯂꯩ ꯑꯗꯨꯁꯨ ꯃꯦꯅꯦꯖꯃꯦꯟ ꯔꯣꯝꯗ ꯆꯠꯂꯦꯅꯥ ꯅ ꯅꯠꯇ꯭ꯔꯣ ꯑꯦ ꯍꯣꯁꯄꯤꯇꯥꯜꯂꯤꯇꯤꯒꯨꯝꯕ ꯅꯠꯇ꯭ꯔꯣ ꯃꯗꯨꯁꯨ ꯎꯝ ꯑꯣ ꯍꯥꯎ ꯑꯣ ꯑꯈꯣꯏ ꯉꯔꯥꯡ ꯑꯁꯤꯗ ꯑꯈꯣꯏ ꯆꯥꯛꯆꯥꯃꯤꯟꯅꯕ ꯑꯗꯨꯒꯤ ꯇꯦꯡꯀꯣꯠꯇꯣ ꯏꯟꯁꯥꯡ ꯄꯨꯕ ꯑꯗꯨꯒꯤ ꯊꯤꯟꯕ ꯂꯥꯛꯄ ꯑꯈꯣꯏ ꯑꯥ ꯈꯥꯏ ꯂꯩꯀꯥꯏ ꯃꯊꯛꯔꯣꯝꯒꯤ
ꯑꯣ ꯍꯧꯖꯤꯛꯁꯦ ꯁꯤꯁꯇꯔ ꯁꯨꯃꯥꯏꯅ ꯇꯧꯕꯅꯦ ꯍꯣꯇꯦꯜ ꯏꯃꯣꯂꯦꯁ ꯍꯥꯏꯕꯗꯣ ꯈꯪꯕ꯭ꯔꯥ
ꯍꯣꯇꯦꯜ ꯏꯃꯣꯂꯦꯁ ꯏꯝꯐꯥꯜꯗꯒꯤꯔꯥ
ꯏꯝꯐꯥꯜꯒꯤꯗ ꯂꯩꯕ ꯏꯝꯐꯥꯜꯗ ꯂꯩꯕ ꯑꯣꯏꯗꯣꯏꯅꯦ ꯑꯥꯏꯃꯣꯂꯦꯁꯅ ꯑꯃ ꯂꯩꯕꯅꯦ ꯃꯣꯏꯒꯤ ꯁꯨꯝ ꯐ꯭ꯔꯟ ꯗꯦꯛꯁꯀꯨꯝꯕ ꯍꯧꯖꯤꯛꯀꯤ ꯔꯤꯁꯦꯞꯁꯅꯤꯁꯒꯨꯝꯕ ꯀꯧꯋꯦꯅ ꯁꯨꯝ ꯄꯥꯎ ꯇꯥꯕꯀꯣ ꯑꯗꯣ ꯁꯤꯁꯇꯔꯅ ꯁꯨꯝ ꯏꯟꯇꯔꯦꯁ ꯂꯩꯔꯒꯗꯤ ꯇ꯭ꯔꯥꯏ ꯇꯧꯁꯜꯂꯣꯅ ꯍꯥꯏꯒꯦ ꯇꯧꯕꯅꯦ
ꯑꯣ ꯃꯣꯗꯤꯂꯤꯁ
ꯑꯥ ꯏꯃꯣꯂꯦꯁ ꯍꯥꯏꯕ ꯁꯤꯁꯇꯔ
ꯃꯣꯂꯦꯁ ꯀꯗꯥꯏꯋꯥꯏ ꯀꯗꯥꯏ ꯑꯥ ꯂꯣꯀꯦꯁꯟꯗꯤ ꯀꯗꯥꯏꯔꯣꯝꯗ ꯑꯣꯏꯒꯦꯔꯥ ꯀꯣ
ꯂꯣꯀꯦꯁꯟꯁꯦ ꯁꯤꯁꯇ ꯆꯞ ꯆꯥꯕꯗꯤ ꯀꯥꯎꯈ꯭ꯔꯦ ꯍꯥꯏꯗꯤ ꯑꯩꯈꯣꯏꯅ ꯍꯣꯇꯦꯜ ꯅꯨꯡꯇꯦꯜꯁꯦ ꯌꯥꯝ ꯇꯣꯏꯅ ꯆꯪꯕ ꯅꯠꯇ ꯇꯝꯅꯤꯅꯅꯦ ꯑꯗꯣ ꯀꯩꯅꯣꯗꯤ ꯑꯣꯏꯒꯅꯤ ꯋꯤꯗꯤꯟ ꯏꯝꯐꯥꯜ ꯑꯦꯔꯤꯌꯥꯗꯗꯤ ꯑꯣꯏꯅꯤ ꯒ꯭ꯔꯦꯇꯔ ꯏꯝꯐꯥꯜ ꯍꯥꯏꯒꯗ꯭ꯔꯥ ꯑꯗꯨꯃꯥꯏꯅꯗꯤ ꯑꯣꯏꯕꯅꯦ ꯌꯥꯝ ꯀꯩꯅꯣ ꯑꯣꯏꯕ ꯖꯒꯥꯗꯤ ꯅꯠꯇꯦ ꯑꯗꯣ ꯍꯣꯇꯦꯜ ꯍꯥꯏ ꯑꯗꯨꯕꯨ ꯁꯤꯁꯇꯔ ꯑꯗꯨꯝ ꯏꯝꯐꯥꯜ ꯀꯩꯅꯣꯗ ꯑꯗꯨꯝ ꯂꯩꯗꯅ ꯑꯈꯣꯏꯒꯤ ꯁꯤꯇꯤꯗ ꯑꯗꯨꯝ ꯂꯩꯗꯅꯀꯣ ꯎ ꯑꯗꯨꯅ ꯑꯗꯨ ꯃꯥꯏ ꯑꯣꯏꯕꯅꯦ ꯑꯩꯁꯨ ꯃꯐꯝꯗꯣ ꯈꯪꯗꯤ ꯈꯪꯉꯦ ꯑꯗꯣ ꯌꯥꯝ ꯑꯦꯛꯖꯦꯛ ꯆꯞ ꯆꯥꯕꯗꯤ ꯅꯤꯡꯁꯤꯡꯕ ꯉꯝꯗ꯭ꯔꯦ
ꯑꯣ ꯑꯩ ꯀꯥꯎꯈ꯭ꯔꯒꯦꯗꯧꯕ ꯃꯥꯜꯜꯂꯤ ꯅꯪꯅ ꯉꯁꯥꯏ ꯍꯥꯏ ꯑꯦꯝ ꯈꯛꯇ ꯃꯗꯨꯂꯦꯁ ꯍꯥꯏꯕꯔ ꯀꯔꯤꯌꯔ
ꯑꯥ ꯑꯩ ꯃꯣꯂꯦ ꯁꯕ ꯍꯣꯇꯦꯜ ꯑꯩ ꯃꯣꯂꯦ ꯁꯕꯅꯤꯅ ꯎꯝ ꯀꯩꯅꯣꯗꯕꯨꯗꯤ ꯑꯗꯨꯝ ꯐꯪꯉꯝꯒꯅꯤ ꯒꯨꯒꯜꯗꯒꯨꯝꯕꯁꯨ ꯑꯗꯨꯝ ꯐꯪꯉꯝꯒꯅꯤꯀꯣ ꯎꯝ ꯁꯤꯁꯇꯔꯗꯤ ꯀꯩꯅꯣꯒꯨꯝꯕ ꯀꯥꯟꯗꯗꯤ ꯑꯗꯨꯝ ꯐ꯭ꯔꯤ ꯇꯥꯏꯝꯒꯨꯝꯕꯗꯗꯤ ꯀꯃꯥꯏꯅ ꯏꯁꯄꯦꯟ ꯇꯧꯒꯦ ꯍꯥꯏꯗꯤ ꯑꯗꯨꯝ ꯀꯩꯅꯣꯒꯨꯝꯕ ꯑꯗꯨꯝ ꯌꯦꯡꯉꯦ ꯀꯦ ꯗ꯭ꯔꯃꯥꯒꯨꯝꯕ ꯑꯗꯨꯝ ꯌꯦꯡꯕ꯭ꯔꯥ ꯅꯠꯇ꯭ꯔꯒ ꯀꯃꯥꯏ ꯀꯃꯥꯏꯅ ꯇꯧꯏ
ꯑꯩꯁꯦ ꯑꯩꯒꯤ ꯀꯥꯖꯤꯟ ꯈꯣꯏꯒꯁꯨ ꯃꯛ ꯃꯛ ꯁ꯭ꯄꯦꯟ ꯇꯧꯋꯦ ꯑꯟꯇꯤ ꯈꯣꯏꯒꯁꯨ ꯑꯈꯣꯏ ꯌꯨꯝꯁꯤꯗꯤ ꯑꯗꯨꯝ ꯑꯟꯇꯤ ꯈꯣꯏꯒ ꯑꯗꯨꯝ ꯅꯛꯅꯩꯌꯦꯕꯀꯣ
ꯍꯥ
ꯑꯗꯨꯒꯤ ꯂꯩꯀꯥꯏ ꯂꯩꯀꯥꯏ ꯌꯥꯝ ꯀ꯭ꯂꯣꯖ ꯂꯩꯕ ꯌꯨꯝ ꯑꯣꯏꯕꯅꯤꯅ ꯑꯗꯨꯝ ꯃꯤ ꯂꯥꯛꯑꯦ ꯐꯣꯝꯃꯤꯟꯅꯒꯅꯤ ꯋꯥꯔꯤ ꯁꯥꯟꯅꯒꯅꯤ ꯑꯦꯛꯆꯦꯟꯖ ꯇꯧꯒꯅꯤ
ꯋꯥꯔꯦ
ꯅꯨꯡꯉꯥꯏꯌꯦꯗ ꯑꯗꯨꯝ ꯂꯩꯕꯁꯦ ꯁꯤꯡꯖꯨ ꯆꯥꯃꯤꯟꯅꯒꯅꯤ ꯍꯧꯖꯤꯛꯀꯥꯟꯗꯤ ꯑꯩ ꯌꯥꯝ ꯅꯨꯡꯉꯥꯏꯕ ꯁ꯭ꯇꯦꯠꯁ ꯂꯩꯌꯦ ꯍꯥꯏꯕꯗꯤ ꯁ꯭ꯇꯗꯤꯁꯨ ꯂꯣꯏꯈ꯭ꯔꯕꯅꯤꯅꯀꯣ ꯂꯣꯏꯅꯃꯛ ꯑꯗꯨꯝ ꯅꯨꯡꯉꯥꯏꯔꯒ ꯂꯩꯌꯦꯗ
ꯍꯩꯁ ꯑꯗꯨꯗꯤ ꯑꯩꯈꯣꯏꯁꯨ ꯍꯤꯁꯇꯔꯒꯤ ꯅꯨꯡꯉꯥꯏꯕ ꯈꯔ ꯋꯥꯏꯖꯕ ꯌꯥꯏꯅꯀꯣ
ꯍꯣꯏ ꯍꯣꯏ ꯋꯥꯏꯕ ꯌꯥꯏ
ꯋꯥꯏꯅꯕ ꯌꯥꯏ ꯅꯠꯇ꯭ꯔ ꯁꯤꯁꯇꯔ ꯍꯣꯏꯗꯒꯤꯁꯨ
ꯎꯝ ꯏꯃꯣꯏ
ꯑꯣ ꯑꯗꯨꯗꯤ ꯁꯤꯁꯇꯔ ꯈꯣꯏꯁꯨ ꯅꯨꯡꯉꯥꯏꯕ ꯌꯥꯖ ꯀꯩ ꯃꯥꯏꯅ ꯇꯧꯔꯤꯗꯤ ꯅꯨꯡꯉꯥꯏꯕ ꯌꯥꯒꯦ ꯍꯥꯏꯐꯦꯠꯇꯪ ꯍꯥꯏꯕ ꯌꯥꯕ꯭ꯔꯣ
ꯑꯦ ꯀꯃꯥꯏꯅ ꯅꯨꯡꯉꯥꯏꯕ꯭ꯔ ꯍꯩꯕꯖꯣ
ꯍꯥꯏꯗꯤ ꯁꯤꯁꯇꯔꯗꯣ ꯍꯧꯖꯤꯛ ꯌꯥꯝ ꯅꯨꯡꯉꯥꯏꯔꯤ ꯍꯥꯏꯗꯅ
ꯍꯣꯏ ꯁꯤꯁꯇꯔꯒꯤ ꯃꯇꯧ ꯇꯝꯃꯒ ꯑꯗꯨꯝ ꯅꯨꯡꯉꯥꯏꯒꯗ꯭ꯔꯅ ꯍꯥꯏꯔꯤꯕꯅꯤꯗ
ꯍꯣꯏ ꯍꯣꯏ ꯍꯥꯏꯕꯗꯤ ꯎꯝꯍꯣꯏ